ꯎꯝ
ꯑꯣ ꯇꯥꯏꯀꯣ
ꯍꯣꯏ ꯇꯥꯏꯌꯦ ꯇꯥꯏ ꯉꯁꯥꯏꯗ ꯅꯦꯂꯣꯛ ꯌꯥꯗꯕ ꯃꯥꯜꯂꯦꯀꯣ
ꯍꯣꯏ ꯍꯣꯏ ꯅꯅꯦꯃꯣ ꯀꯗꯧ ꯃꯥ ꯑꯩꯒꯤꯁꯦ ꯑꯃꯨꯝꯗ ꯈꯪꯗꯦꯅꯦ ꯅꯨꯡꯉꯥꯏꯇ꯭ꯔꯤꯔꯒꯦꯜꯅꯦꯦꯟ ꯇꯥꯔꯁꯤ
ꯑ ꯈꯪꯗꯦ ꯑꯩꯒꯤꯗꯤ ꯑꯗꯨꯝ ꯀꯏ ꯐꯥꯏꯗꯤ ꯐꯖꯅ ꯐꯪꯉ
ꯑ
ꯃꯔꯛ ꯃꯔꯛꯇ ꯁꯨꯃꯥꯏꯅ ꯇꯧꯕꯅꯤꯅ ꯁꯣꯏꯗ ꯀꯥꯏꯗꯦꯗ
ꯎꯝ
ꯁꯤꯁꯨ ꯀꯥꯏ ꯊ
ꯍꯣꯏ ꯈꯤꯇꯪꯗꯤ ꯇꯧꯕꯒꯤ ꯀꯔꯤꯝ ꯈꯟꯗ꯭ꯔꯦꯗ
ꯎꯝ ꯎꯝ ꯎꯝ ꯅꯪꯁꯦ ꯅꯃꯥꯟꯅꯕꯤꯅ ꯁꯛ ꯌꯥꯝ ꯐꯖꯩ ꯍꯥꯏꯅꯤ ꯑꯩꯉꯣꯟꯗ
ꯑꯣ ꯑꯩ ꯁꯛꯁꯦ ꯃꯥꯅ
ꯕꯤꯁ ꯈꯗꯤ ꯃꯥꯂꯦ ꯍ ꯃꯥꯅꯦ
ꯎꯝ ꯍꯥꯏꯔꯦ ꯍꯥꯏꯔꯤꯅꯦ ꯑꯗꯨꯝ ꯇꯥꯁꯜꯂꯣ
ꯃꯥꯅ ꯖꯤꯖꯤ ꯍꯗꯤꯠ ꯃꯥꯜꯦ ꯁ ꯒꯦꯝ ꯐꯁꯥꯏꯌꯦꯅ
ꯃꯅꯦ
ꯑꯩꯅ ꯑꯩꯅ ꯅꯃꯥꯟꯅꯕꯤꯕꯨ ꯍꯥꯏ ꯅꯃꯥꯟꯅꯕꯤꯕꯨ ꯍꯥꯏꯕꯅꯦꯕꯀꯣ ꯑꯩꯗꯤ ꯆꯛ ꯐꯖꯕ ꯁꯛ ꯐꯖꯕ ꯂꯩꯁꯥꯕꯤ ꯑꯃ ꯒ ꯋꯥꯔꯤ ꯁꯥꯅꯤꯡꯉꯦ ꯍꯥꯏꯔꯤ ꯃꯥꯅ ꯑꯩ ꯏꯃꯥꯟꯅꯕꯤ ꯑꯃ ꯂꯩꯌꯦ ꯖꯤꯖꯤ ꯈꯥꯗꯦꯞ ꯄꯥꯟ ꯃꯥꯟꯕ ꯃꯥꯒ ꯁꯥꯟꯅꯧꯑꯣ ꯍꯥꯏꯅ
ꯃꯥꯅ ꯌꯥꯝ ꯊꯥꯒꯠꯂꯒ ꯋꯥꯔꯤ ꯁꯥꯟꯅꯅꯤꯡꯉꯥꯏꯒꯤ ꯑꯣꯏꯔꯝꯃꯦ
ꯁꯛ ꯐꯖꯥꯔꯝꯅꯤ ꯅꯪꯁꯦ
ꯑ ꯁꯛ ꯀꯗꯥꯏꯗꯒꯤꯅꯣ
ꯅꯪꯒꯤ ꯋꯥ ꯉꯥꯡꯕ ꯏꯁꯇꯥꯏꯜꯗꯤ ꯌꯥꯝ ꯀꯔꯤ ꯍꯥꯏꯅꯤ ꯌꯥꯝ ꯐꯖꯩꯌꯦ ꯌꯥꯝ ꯌꯨꯅꯤꯛ ꯑꯗꯨꯝ ꯍꯥꯏꯕꯗꯤ ꯇꯥꯕꯗ ꯌꯥꯝ ꯅꯨꯡꯉꯥꯏꯌꯦꯕꯀꯣ ꯐꯔꯤꯑꯣꯏꯌꯦꯕ ꯌꯥꯝ ꯁꯣꯐ ꯑꯣꯏꯔꯒ ꯌꯥꯝ ꯌꯥꯝ ꯗꯤꯁꯤꯄ꯭ꯂꯤꯟ ꯂꯩꯕꯒꯤ ꯇꯥꯏꯞꯇ ꯉꯥꯡꯉꯦꯕ
ꯑꯣ ꯈꯪꯇꯦ ꯑꯩꯗꯤ
ꯇꯥꯕ ꯅꯨꯡꯉꯥꯏ
ꯑꯣ ꯏꯃꯥꯟꯅꯕꯤꯁꯨ ꯌꯥꯝ ꯐꯖꯕꯅꯦ ꯏꯃꯥꯟꯅꯕꯤꯕꯨ ꯍꯦꯟꯅ ꯐꯖꯕꯅꯦ ꯌꯦꯡꯉꯣ
ꯏꯁ ꯏꯃꯥꯟꯅꯕꯤꯅ ꯅꯪ ꯌꯥꯝ ꯐꯖꯩ ꯍꯥꯏꯌꯦ
ꯐꯖꯥꯗꯦꯍꯦ ꯅꯪ ꯍꯨꯝ
ꯅꯪꯒꯤ ꯁꯛ ꯅꯪꯒꯤ ꯁꯛꯇꯤ ꯈꯪꯗ꯭ꯔꯤ ꯑꯗꯨꯕꯨ ꯍꯧꯖꯤꯛ ꯍꯧꯖꯤꯛ ꯐꯥꯎꯗꯤ ꯅꯃꯥꯟꯅꯕꯤꯕꯨ ꯉꯥꯡꯉꯥꯒ ꯑꯩꯅ ꯅꯃꯥꯟꯅꯕꯤꯕꯨ ꯍꯥꯏꯕꯅꯦꯕ ꯐꯥꯒꯤ ꯇꯧꯔꯒ ꯑꯗꯨꯝ ꯉꯔꯥꯡꯗꯣ
ꯑꯣ
ꯅꯪꯒꯤ ꯅꯪꯒꯤ ꯐꯣꯇꯣ ꯊꯥꯔꯛꯑꯣ ꯌꯦꯡꯒꯦ ꯑꯗꯨꯗꯤ ꯍꯥꯏꯔꯦ ꯃꯅꯥ ꯌꯥꯗꯦ ꯃꯄꯨꯒꯤ ꯑꯌꯥꯕ ꯌꯥꯎꯗ꯭ꯔꯗꯤ ꯊꯥꯔꯣꯏ ꯍꯥꯏ ꯑꯗꯨꯗꯤ ꯍꯣꯔꯦꯟ ꯃꯄꯨꯡꯉꯣꯟꯗ ꯍꯪꯉꯣ ꯃꯥꯗꯣ ꯃꯥꯒꯤ ꯊꯔꯛꯑꯣ ꯌꯦꯡꯒꯦ ꯇꯧꯔꯒ ꯑꯩꯒꯤ ꯍꯥꯟꯅ ꯊꯥꯎ ꯑꯩꯒꯤ ꯍꯥꯟꯅ ꯊꯥꯎ ꯍꯥꯏꯅ ꯍꯥꯏꯔꯒꯅ ꯂꯩꯕꯩꯅꯦ ꯑꯩꯒꯤ ꯑꯩꯒꯤ ꯑꯃ ꯊꯥꯕꯅꯦꯕ ꯕꯤꯗꯤꯑꯣ ꯃꯇꯦꯛ ꯑꯃ ꯑꯗꯨꯒ
ꯑꯥꯎ
ꯃꯥꯒꯤ ꯊꯥꯔꯣꯑꯦ
ꯑꯣ ꯃꯁꯛ ꯌꯥꯝ ꯐꯖꯕꯅꯦ ꯏꯃꯥꯟꯅꯕꯤꯗꯣ
ꯈꯪꯗꯦꯗ ꯅꯪꯅ ꯍꯦꯜꯂꯝꯕ ꯌꯥꯏꯗ
ꯑꯁ ꯑꯩꯒꯤ ꯁꯛ ꯌꯥꯗꯦꯕ
ꯅꯪꯗꯤ ꯁꯥꯛ ꯐꯖꯔꯝꯒꯅꯤ
ꯁꯛ ꯐꯖꯥꯗꯦ ꯌꯥꯝ ꯇꯧꯕꯁꯦ ꯌꯥꯗꯕꯅꯦꯀꯣ
ꯀꯔꯤ
ꯑꯦꯛꯁꯄꯦꯛ ꯇꯧꯕꯁꯦ ꯌꯥꯝ ꯑꯟꯑꯦꯛꯁꯄꯦꯛꯇꯦꯠ ꯉꯥꯛꯇ ꯊꯣꯛꯄꯅꯦ ꯍꯥꯏꯕ
ꯅꯠꯇꯦꯗ ꯃꯔꯛ ꯃꯔꯛꯇ ꯆꯞ ꯆꯥꯕꯤ ꯇꯣꯛꯄ ꯂꯩꯗ
ꯈꯪꯗꯦꯅꯦ ꯑꯩꯗꯤ
ꯐꯖꯔꯅꯤ ꯀꯩꯅꯣ
ꯈꯪꯗꯦ ꯑꯩꯗꯤ
ꯐꯖꯒꯅꯤ ꯐꯖꯒꯅꯤ
ꯑꯣ ꯅꯣꯏꯒꯤ ꯂꯝꯗꯣ ꯀꯩꯅꯣ ꯑꯃ ꯂꯩ ꯁꯥꯠꯄꯗꯣ
ꯍꯣꯏ
ꯑꯗꯨꯒꯤꯗꯣ ꯀꯌꯥꯝ ꯋꯥꯠꯅꯤꯉꯥꯏ ꯋꯥꯠꯀꯦ ꯆꯠꯅꯤꯡꯉꯥꯏ
ꯑ ꯂꯥꯞꯄꯦꯗ ꯑꯗꯨꯏꯗꯤ
ꯎꯝ ꯑ ꯑ ꯃꯤꯅꯤꯠ ꯑ ꯄꯨꯡ ꯀꯌꯥꯃꯨꯛ ꯑꯣꯏꯅꯤ
ꯑꯁ ꯋꯥꯟ ꯇꯨ ꯑꯋꯥꯔꯁ ꯀꯣ
ꯍꯣꯏ ꯑꯗꯨꯃꯥꯏꯅ ꯍꯥꯏꯌꯦ ꯑꯩꯒꯤ
ꯅꯪ ꯆꯠꯇ꯭ꯔꯤꯀꯣ
ꯑꯩꯅ ꯍꯥꯏꯕ ꯂꯝꯗꯣ ꯎꯝ ꯆꯠꯁꯦ ꯆꯠ ꯍꯥꯏꯌꯦ
ꯅꯪꯅ ꯍꯥꯏꯕꯗꯣ ꯀꯔꯤꯅꯣꯅꯦ ꯀꯁꯥꯔ ꯍꯥꯏꯕ
ꯑꯍꯧꯕꯗꯅꯦꯕ ꯂꯝꯗꯣ ꯑꯍꯧꯕꯗꯣ ꯑꯣꯏꯕꯅꯦꯕ
ꯀꯁꯥꯔ ꯀꯔꯤꯅꯣꯅꯦ ꯁꯣꯝꯈꯨꯂꯦꯟ ꯔꯣ
ꯅꯠꯇꯦ ꯑꯗꯨꯗꯤ ꯑꯩꯈꯣꯢ ꯔꯣꯝꯗꯅꯦ
ꯁꯣꯝꯈꯨꯂꯦꯟꯗꯤ ꯅꯣꯏꯔꯣꯝꯗꯅꯤꯀꯣ
ꯑꯥꯎ
ꯍꯥꯁ ꯅꯪꯁꯦ ꯀꯔꯥꯏꯗꯒꯤꯅꯣ ꯌꯥꯏꯔꯤꯄꯣꯛ ꯇꯩꯔꯣ ꯀꯛꯆꯤꯡ
ꯑꯦ ꯑꯦ ꯅꯪ ꯑꯩꯈꯣꯏ ꯂꯣꯝ ꯈꯪꯕ꯭ꯔꯣ
ꯍꯥ
ꯑ ꯌꯥꯏꯔꯤ ꯌꯥꯏꯔꯤꯄꯣꯛꯇꯩꯩꯅꯦ
ꯑꯩꯄꯨ ꯇꯦꯔꯣ ꯑꯣ
ꯑꯥꯎ
ꯈꯪꯢꯅ ꯌꯥꯏꯔꯤꯛꯄꯣꯛꯇꯤ ꯂꯥꯛꯑꯝꯗꯦꯗꯣ ꯈꯪꯉꯦ ꯃꯃꯤꯡ ꯑꯗꯨꯝ ꯇꯥꯔꯦ ꯀꯁꯣꯝ ꯈꯨꯂꯦꯟꯗ ꯅꯣꯢꯔꯣꯝꯗꯩ ꯆꯠꯄ ꯅꯠꯇ꯭ꯔꯣ
ꯑꯣ ꯀꯁꯣꯝ ꯈꯨꯂꯦꯟꯗꯣ ꯑꯈꯣꯏꯒꯤꯗꯣ ꯐꯥꯎꯔ ꯆꯠꯇꯨꯢꯕ
ꯍꯣꯏ ꯌꯥꯏꯔꯤꯄꯣꯛ ꯑꯩꯒꯤ ꯒ꯭ꯔꯥꯟ ꯃꯥꯗꯔꯗꯀꯣ ꯑꯣ ꯀꯁꯣꯝ ꯈꯨꯂꯦꯟ ꯑꯗꯣꯝꯗꯒꯤꯅꯤ
ꯑꯣ ꯑꯁ ꯌꯥꯝ ꯐꯖꯕꯗꯣ
ꯅꯣꯡꯃ ꯀꯣꯏꯕ ꯂꯥꯛꯀꯦꯅꯦ
ꯑꯣ ꯂꯛꯑꯣ
ꯑꯥ
ꯅꯣꯏꯔꯣꯝꯗ ꯌꯥꯝ ꯆꯠꯅꯤꯡꯉꯦꯕ ꯑꯈꯣꯏꯅ
ꯍꯣꯏ ꯄꯨꯕꯤꯒꯦꯅꯦ ꯅꯣꯡꯃ ꯑꯩ ꯃꯇꯤꯛ ꯆꯥꯕ ꯀꯥꯟꯗ
ꯑꯩ ꯑꯃꯨꯔꯛꯇꯤ ꯂꯥꯛꯈ꯭ꯔꯦ ꯍꯧꯖꯤꯛꯀꯤꯗꯣ ꯑꯩ ꯌꯥꯝ ꯍꯥꯏꯅꯤꯡꯉꯦ ꯍꯥꯏꯕꯗꯤ ꯍꯩꯇꯦ ꯍꯧꯖꯤꯛꯀꯤ ꯂꯝꯗꯣ
ꯑꯣ ꯁꯤꯔꯣꯏ ꯂꯤꯂꯤ
ꯅꯠꯇꯦ ꯑꯗꯨꯗ ꯑꯗꯨꯗ ꯅꯠꯇꯦ ꯑꯗꯨ ꯌꯧꯗ꯭ꯔꯤꯉꯥꯏ ꯌꯥꯝ ꯋꯥꯠꯂꯤ ꯍꯥꯏꯌꯦꯕ
ꯅꯪꯅ ꯍꯥꯏꯕ ꯂꯝꯗꯣ ꯐꯪꯔꯩꯔꯣ
ꯑꯥ
ꯐꯪꯔꯩ
ꯐꯪꯔꯩ ꯅꯠꯇꯦ
ꯍꯧ ꯑꯍꯧꯕꯅꯦ ꯑꯍꯧꯕ
ꯑꯣ ꯑꯩ ꯇꯥꯁ ꯇꯥꯕ꯭ꯔꯣ
ꯑꯥꯎ
ꯑ ꯅꯠꯇꯦ ꯁꯤꯗ ꯖꯤꯝ ꯆꯠꯂꯁꯦ ꯍꯥꯏꯅ ꯏꯃꯥꯟꯅꯕꯅ ꯍꯧꯗꯣꯛꯄ ꯂꯥꯛꯄ
ꯑꯣ ꯑꯣ ꯑꯣ ꯆꯠꯂꯅꯤ ꯍꯧꯖꯤꯛ ꯆꯠꯅꯤꯡꯉꯥꯏꯔ
ꯆꯠꯂꯣꯏꯗ ꯑꯩ ꯑꯩ ꯋꯥꯔꯤ ꯁꯥꯔꯤ ꯍꯥꯏ ꯑꯣ ꯀꯥꯏꯗꯦ ꯀꯥꯏꯗꯦ ꯍꯣꯔꯦꯟ ꯉꯍꯥꯛꯇꯪ ꯉꯍꯥꯛꯇꯪ ꯂꯩꯔ ꯆꯠꯁꯦꯅ ꯍꯥꯏꯕ ꯑꯗꯨ ꯈꯨꯝꯃꯝꯕꯅꯤꯗ ꯃꯉꯣꯟ ꯃꯥꯅ ꯑꯗꯣ ꯀꯧꯔꯛꯄꯩ ꯂꯥꯢꯔꯤꯛ ꯑꯗꯨꯝ ꯄꯥꯔ ꯂꯩꯕꯁꯤꯁꯨ ꯋꯥꯈꯟꯗꯣ ꯐ꯭ꯔꯦꯁ ꯑꯣꯏꯗꯕ ꯑꯗꯨꯒꯤ ꯖꯤꯝ ꯆꯠꯈꯤꯕꯅꯤꯗꯀꯣ
ꯑꯥꯎ ꯈꯥꯛꯆꯥꯡ ꯌꯥꯝ ꯐꯔꯝꯃꯅꯤ ꯑꯗꯨꯗꯤ
ꯍꯛꯆꯥꯡꯗꯤ ꯌꯥꯝ ꯐꯕ ꯑꯣꯏꯗꯦꯗ ꯑꯩꯗꯤ ꯃꯁꯜ ꯉꯥꯛꯇꯅꯤ
ꯑꯣ ꯑꯣ
ꯈꯦꯇꯤ ꯌꯥꯎꯗꯦ
ꯎꯝ ꯎꯝ
ꯁꯥꯗꯦꯀꯣ ꯑꯗꯨꯗꯗꯤ
ꯁ ꯁꯥꯗꯦꯗ ꯑꯈꯣꯏꯗꯤ ꯄꯨꯔꯥ ꯃꯣꯗ꯭ꯔꯦꯠꯅꯤ
ꯑꯁ ꯌꯥꯝ ꯅꯨꯡꯉꯥꯏꯅꯤꯉꯥꯏ ꯃꯥꯜꯂꯦ ꯅꯣꯏꯗꯨꯗꯤ
ꯍꯣꯏ ꯅꯨꯡꯗꯤ ꯅꯨꯡꯉꯥꯏ
ꯑꯣ
ꯏꯁꯤꯡ ꯏꯪꯕꯅ ꯏꯔꯨꯔꯗꯤ ꯏꯪꯉꯦꯕꯀꯣ ꯑꯩꯗꯤꯀꯣ ꯑꯗꯒꯤ ꯏꯁꯤꯡꯗꯨ ꯐꯨꯠꯂ ꯏꯔꯨꯌꯦ
ꯑꯣ
ꯑ
ꯌꯥꯝ ꯅꯨꯡꯉꯥꯏꯅꯦ ꯑꯗꯨꯗꯤ ꯑꯩꯈꯣꯏ ꯁꯤꯗ ꯌꯥꯗꯦ
ꯅꯪꯗꯤ ꯏꯪꯕ ꯃꯐꯝꯗ ꯍꯦꯟꯅ ꯂꯩꯅꯤꯡꯕ꯭ꯔꯥ
ꯑꯧ
ꯑꯣ
ꯑꯩꯗꯤ ꯁꯥꯕꯗ ꯂꯩꯅꯤꯡꯕ ꯃꯔꯛ ꯃꯔꯛꯇꯗꯤ
ꯑ ꯌꯥꯗꯦꯗ ꯑꯩꯈꯣꯏꯗꯤ
ꯑꯣ
ꯑꯃꯟꯅꯤꯡꯕꯒꯤ ꯅꯤꯡꯕꯗ ꯄꯥꯝꯈ꯭ꯔꯦ
ꯍꯣꯔꯦꯟ ꯅꯨꯡꯗꯥꯡꯗꯤ ꯂꯥꯏꯔꯤꯛ ꯄꯥꯒꯇ꯭ꯔꯣ
ꯑꯣ ꯍꯣꯔꯦꯟꯁꯦ ꯃꯇꯝ ꯌꯦꯡꯅꯤ ꯑꯩꯗꯤ ꯄꯥꯅꯤꯡꯉꯗꯤ ꯄꯥꯅꯤ
ꯎꯝ ꯍꯣꯔꯦꯟ ꯍꯥꯡ ꯀꯣꯝꯃꯗꯤ ꯍꯥꯡꯉꯗꯤ ꯍꯥꯏꯔꯛꯑꯣꯗꯅꯀꯣ
ꯑ ꯑ ꯑꯣ ꯏꯃꯥꯟꯅꯕꯤꯒꯁꯨ ꯁꯥꯟꯅꯧꯋꯣ ꯑꯗꯨꯒ ꯃꯇꯝ ꯐꯪꯕꯀꯥꯟ ꯑꯩ ꯂꯧꯒꯦ
ꯌꯥꯏ ꯌꯥꯏ ꯀꯥꯏꯗꯦ ꯀꯥꯏꯗꯦ
ꯑꯣ ꯑꯣ ꯑꯣ
ꯏꯃꯥꯟꯅꯕꯤꯗ ꯑꯗꯨꯝ ꯁꯥꯕꯅꯤꯅ ꯃꯥ
ꯑꯥꯎ ꯃꯥꯗꯤ ꯑꯗꯨꯝ ꯅꯨꯡꯉꯥꯏꯅꯤꯉꯥꯏ ꯋꯥ ꯉꯥꯡꯕꯁꯨ ꯍꯩꯌꯦ ꯊꯣꯛꯄꯁꯨ ꯍꯩꯕꯅꯦ ꯑꯗꯨꯝ
ꯅꯃꯥꯟꯅꯕꯤꯗꯤ ꯅꯍꯥꯟꯗꯩꯁꯨ ꯁꯥꯟꯅꯕꯅꯤꯅꯀꯣ ꯑꯩꯅꯖꯨꯝ ꯍꯣꯏ ꯑꯩꯅꯖꯨ ꯑꯗꯨꯝ ꯀꯩꯁꯨ ꯈꯟꯗꯅ ꯑꯗꯨꯝ ꯐꯥꯒꯤ ꯇꯧꯒꯤꯕ ꯑꯗꯨ ꯃꯥꯅꯁꯨ ꯑꯗꯨꯝ ꯐꯥꯒꯤꯒꯨꯝꯕ ꯁꯦꯔꯦꯁ ꯍꯥꯏꯗꯤ ꯁꯦꯔꯦꯁꯇ ꯇꯧ ꯑꯗꯨꯝ ꯁꯦꯔꯦꯁ ꯇꯧꯗꯦꯕꯀꯣ ꯋꯥ ꯉꯥꯡ ꯑꯗꯨꯝ ꯐꯩꯗ
ꯑꯥꯎ
ꯍꯥꯏꯕꯗꯤ ꯉꯥꯡꯅꯤꯡꯉꯥꯏ ꯂꯩꯇꯦꯅ ꯐꯥꯒꯤ ꯇꯧꯗ꯭ꯔꯗꯤꯀꯣ
ꯍꯣꯏ
ꯑꯗꯨꯒꯤ ꯑꯗꯨꯝ ꯐꯥꯒꯤ ꯇꯧꯕꯤꯕꯅꯤꯗ
ꯎꯝ ꯀꯥꯏꯗꯦꯗ ꯅꯨꯡꯉꯥꯏꯅꯤꯉꯥꯏꯅꯤ ꯉꯥꯏꯍꯥꯛꯀꯤꯅꯤ ꯁꯤꯗꯤ
ꯑꯩꯅ ꯃꯉꯣꯟꯗ ꯈꯥꯏꯃꯟꯕꯤ ꯃꯥꯅ ꯑꯁ ꯑꯃꯛꯀ ꯅꯪꯅ ꯑꯩꯒꯤ ꯏꯃꯥꯟꯅꯕꯤꯕꯨ ꯈꯥꯏꯔꯒ ꯂꯩꯒꯅꯤꯀꯣ ꯑꯗꯨꯃꯥꯏꯅ ꯑꯩꯉꯣꯟꯗ ꯈꯥꯏꯕꯤ ꯇꯥꯏ
ꯍꯣꯏ ꯍꯣꯏ ꯍꯥꯏꯈꯤꯒꯨꯝ ꯇꯧꯋꯦ ꯑꯩ ꯇꯥꯒꯨꯝ ꯇꯧꯋꯦ
ꯎꯝ ꯈꯥꯏꯔꯣꯏ ꯇ ꯍꯥꯏꯕ ꯅꯪꯕꯨ ꯑꯣꯏꯕꯩ ꯈꯥꯏꯕꯤꯕꯅꯦ
ꯎꯝ
ꯎꯝ ꯎꯝ
ꯄꯨꯡ ꯀꯌꯥꯗꯥꯏꯗ ꯖꯤꯝ ꯆꯠꯅꯤꯡꯉꯥꯏꯔꯣ
ꯑꯩꯒꯤ ꯇꯥꯏꯃꯤꯡ ꯑꯗꯨꯝ ꯍꯧꯖꯤꯛꯇꯤ ꯈꯤꯇꯪ ꯅꯨꯡꯁꯥꯥꯖꯦ ꯁꯥꯔꯤꯅ ꯐꯣꯔ ꯊꯥꯔꯇꯤ ꯐꯥꯏꯚ ꯀꯨꯝꯕ ꯆꯠꯁꯤꯔ ꯐꯣꯔ ꯊꯥꯔꯇꯤ ꯅꯪ ꯋꯥꯔꯤ ꯁꯥꯔ ꯄꯔ ꯊꯥꯔꯇꯤꯗ ꯑꯗꯨꯝ ꯆꯠꯈ꯭ꯔꯦ
ꯑꯣ ꯁꯤꯗꯅꯤ ꯉꯁꯥꯏ ꯑꯌꯨꯛꯇꯤ ꯌꯥꯝ ꯅꯨꯡꯉꯥꯏꯕꯅꯦ ꯋꯦꯗꯔꯁꯦ ꯍꯧꯖꯤꯛꯇꯤ ꯁꯥꯔꯛꯑꯦꯅꯦ
ꯎꯈꯣꯏ
ꯊꯥꯒꯠꯄ ꯌꯥꯝ ꯊꯨꯏꯕ ꯁꯤꯁꯦ ꯀꯩ ꯍꯥꯏꯗꯣꯏꯅꯣ ꯈꯪꯗꯦ
ꯄꯟꯖꯥꯞꯇꯤ ꯁꯥꯔꯦꯍꯦ ꯍꯣꯏ ꯄꯟꯖꯥꯞꯇꯤ ꯁꯥꯕꯅꯦ ꯋꯦꯁ ꯋꯦꯁ ꯇꯅꯦꯕ ꯀꯣ ꯂꯩꯕꯗꯣ ꯅꯣꯏ ꯔꯥꯖꯁꯊꯥꯟ ꯃꯅꯥꯛꯇ ꯑꯣꯏꯔꯝꯃꯅꯤꯀꯣ ꯑꯗ꯭ꯔꯣꯝꯗ ꯑꯗꯨꯝ
ꯑꯗꯨꯃꯥꯏꯅ ꯍꯣꯏ ꯃꯥꯂꯦ
ꯕꯣꯔꯗꯔ ꯕꯣꯔꯗꯔꯅꯦ ꯄꯥꯀꯤꯁꯇꯥꯟꯒ
ꯑ ꯃꯥꯟ
ꯎꯝ ꯁꯥꯏ
ꯍꯣꯏ ꯁꯥꯏꯌꯦ ꯌꯥꯝꯅ ꯀꯩ ꯑꯩꯈꯣꯏ ꯔꯨꯝꯗꯨꯁꯨ ꯀꯩ ꯍꯥꯏꯅꯤ ꯁꯦꯀꯦꯟ ꯐ꯭ꯂꯣꯔ ꯑꯣꯏꯕꯅꯤꯅꯀꯣ
ꯎꯝ
ꯁꯥꯏ ꯅꯨꯡꯗꯥꯡ ꯋꯥꯏꯔꯝꯁꯨ ꯇꯤꯟꯒꯨꯝꯕ ꯌꯥꯝ ꯄꯥꯏꯔꯛꯄꯒꯤ ꯊꯣꯡꯅꯥꯎꯁꯨ ꯂꯣꯟꯗꯕ ꯌꯥꯗꯕ
ꯍꯣꯏꯅꯦ
ꯑꯗꯨꯒꯤ
ꯎꯝ ꯐꯦꯟ ꯊꯥꯔꯝꯃꯅꯤꯀꯣ
ꯑꯣ ꯑꯗꯨꯒꯤ ꯍꯥꯏꯗꯤ ꯊꯤꯟꯒꯠꯂꯒ ꯄꯨꯡꯁꯥ ꯁꯥꯕꯗꯣ
ꯑꯦꯁꯤꯗꯤ ꯄꯤꯗꯕ꯭ꯔꯥ
ꯄꯤꯗꯦ ꯃꯣꯏ ꯌꯥꯝ ꯍꯥꯞꯅꯤꯡꯉꯗꯤ ꯃꯣꯏ ꯀꯩ ꯍꯥꯏꯅꯤ ꯃꯣꯏ ꯄꯩꯁꯥ ꯇꯧꯔ ꯂꯩꯖꯔꯒ ꯃꯤꯇꯔꯒꯨꯝꯕ ꯄꯥꯟꯖꯔꯒꯅꯦ
ꯑꯣ
ꯇꯧꯕ ꯌꯥꯎ ꯃꯥꯜꯂ ꯑꯗꯨꯗꯤ ꯄꯩꯁꯥ ꯄꯥꯏꯕꯒꯤꯅꯤꯗ
ꯑꯦꯁꯤ ꯊꯥꯔꯗꯤ ꯄꯩꯁꯥ ꯌꯥꯝ ꯆꯠꯄꯅꯦ ꯍꯣꯏ
ꯍꯣꯏ ꯑꯗꯣ ꯍꯥꯏꯗꯤ ꯆꯍꯤ ꯃꯔꯤꯇꯪ ꯂꯩꯅꯤꯉꯥꯏꯅꯤꯅꯀꯣ
ꯎꯝ
ꯐꯛꯑꯒ ꯄꯨꯒꯦ ꯍꯥꯏꯔꯁꯨ ꯐꯔꯛ ꯇꯥꯔꯅꯤ ꯑꯗꯨꯅ ꯃꯇꯡ ꯂꯩꯔꯒ ꯑꯗꯨꯝ ꯈꯥꯡꯈ꯭ꯔꯕ
ꯄꯩꯁꯥ ꯇꯤꯡꯅꯕꯅꯤꯗ ꯀꯅꯥꯗꯦꯗ
ꯑ ꯑꯥ
ꯍꯥꯏꯗꯤ ꯃꯃꯥꯡ ꯊꯥꯗꯨꯅ ꯍꯦꯟꯅ ꯌꯥꯝ ꯁꯥꯏꯌꯦꯕ
ꯍꯧꯖꯤꯛ ꯊꯥꯗꯤ ꯈꯔ ꯐꯩ ꯅꯣꯡ ꯈꯤꯇꯪ ꯈꯤꯇꯪ ꯂꯥꯛꯅꯤꯡꯉꯥꯏꯒꯨꯝꯅ
ꯎꯝ
ꯃꯃꯥꯡ ꯊꯥꯗꯤ ꯌꯨꯝꯁꯨ ꯊꯣꯛꯇꯕ ꯏꯃꯥꯟꯅꯕꯤꯁꯨ ꯇꯨꯝꯗꯨꯗ ꯂꯩꯇꯦꯕꯀꯣ
ꯎꯝ
ꯑꯩꯒ ꯏꯃꯥꯟꯅꯕꯤ ꯑꯃꯈꯛ ꯂꯩꯌꯦ ꯑꯗꯨꯒ ꯅꯪꯒ ꯋꯥꯔꯤ ꯏꯃꯥꯟꯅꯕꯤꯗꯨꯗꯤ ꯂꯩꯇꯦꯕ ꯑꯗꯨꯝ ꯀꯥꯟꯗ ꯍꯥꯏꯗꯤ ꯑꯥꯗ ꯂꯩꯌꯦꯕꯀꯣ
ꯑ
ꯑꯗꯨꯒꯤ ꯁꯥꯕꯗꯨ ꯈꯪꯕ ꯋꯥꯕꯅ
ꯑꯣꯈꯦ ꯄꯠꯁꯦ ꯐꯪꯗꯤ ꯐꯪꯉꯝꯃꯅꯤꯀꯣ ꯁꯤꯒꯤꯁꯤꯦꯀꯣ
ꯑ ꯑꯣ ꯑꯣ ꯑꯣ ꯍꯣꯏ
ꯋꯥꯔꯤꯗꯤ ꯀꯌꯥꯝ ꯁꯥꯔꯒꯦ ꯀꯅꯥ ꯀꯅꯥ ꯁꯥꯒꯦ
ꯑꯩ ꯑ ꯄꯛ ꯁꯥꯗꯦ ꯃꯤ ꯄꯛ ꯁꯥꯗꯦ ꯏꯃꯥꯟꯅꯕꯤ ꯁꯤꯗ ꯂꯩꯕ ꯑꯃꯒ ꯃꯤ ꯌꯥꯝ ꯁꯥꯗꯦ ꯑꯩ ꯑꯍꯨꯝ ꯃꯔꯤ ꯑ ꯑꯩꯒꯤ ꯑꯩꯈꯣꯏ ꯑꯩꯈꯣꯏꯒꯤ ꯂꯝꯗꯣ
ꯍꯣꯏ
ꯑꯩꯈꯣꯏꯒꯤ ꯂꯝꯗ ꯂꯩꯕ ꯃꯤ ꯑꯅꯤꯍꯨꯝ ꯂꯩꯌꯦ ꯑꯗꯨꯒ ꯁꯅꯩ ꯑꯃꯨꯃꯨꯒꯨꯝ ꯃꯣꯏꯁꯨ ꯊꯕꯛ ꯌꯥꯝ ꯆꯤꯟꯕ ꯃꯤ ꯑꯣꯏꯌꯦꯕ ꯍꯧꯖꯤꯛ ꯑꯉꯥꯡ ꯑ ꯇꯨꯏꯁꯟꯒꯨꯝꯕ ꯇꯧꯕ ꯑꯗꯩ ꯑꯗꯨꯒꯨꯝꯕ ꯑꯗꯒꯤ ꯀꯣꯂꯦꯖ ꯆꯠꯄ ꯑꯗꯒꯤ ꯍꯧꯖꯤꯛꯀꯥꯟꯁꯦ ꯂꯕꯨꯨꯛꯀꯨꯝꯕꯒꯤꯀꯣ ꯏꯃꯥꯟꯅꯕꯤꯁꯤꯡꯗꯣ ꯈꯔ ꯌꯨꯝꯒꯤ ꯃꯇꯦꯡꯒꯨꯝꯕ ꯇꯧꯕ ꯑꯣꯏꯕꯒꯤ
ꯑꯣ
ꯈꯪꯗꯦꯗ ꯇꯥꯏꯌꯦꯀꯣ
ꯇꯥꯏ ꯇꯥꯏ ꯍꯣꯏ ꯇꯥꯏ
ꯑꯣ ꯑꯣ ꯑꯣ ꯑꯩꯗꯤ ꯅꯦꯠꯋꯥꯛ ꯎꯪꯒꯩ ꯅꯨꯡꯉꯥꯏꯇ꯭ꯔꯕ꯭ꯔꯥꯅ ꯄꯥꯈꯠꯂꯨꯔꯦ ꯑꯥ ꯑꯗꯨꯗꯅꯦ ꯄꯨꯡ ꯀꯌꯥꯗ ꯃꯝꯕ꯭ꯔꯥ
ꯑꯩꯈꯣꯏꯗꯤ ꯄꯨꯡ ꯇꯔꯨꯛ ꯃꯈꯥꯏꯒꯨꯝꯕꯗ ꯃꯝꯃꯦꯗ
ꯑꯩꯈꯣꯏꯟ ꯐꯖꯅ ꯍꯥꯏꯩꯌꯦꯀꯣ
ꯑꯩꯔꯣ
ꯑꯣ ꯌꯥꯝ ꯊꯤꯅ ꯍꯩꯌꯦ
ꯋꯥ ꯉꯥꯡꯕꯁꯨ ꯀꯩ ꯍꯥꯏꯅꯤ ꯂꯩ ꯇꯥꯠꯇꯕꯗꯣ
ꯑꯣ ꯑꯩ ꯑꯥ